ꯔꯤꯅꯤꯌ ꯇꯈꯦꯅ
ꯍꯧꯥꯎꯖꯤ
ꯑꯃ ꯂꯣꯁꯤꯅꯤ ꯈꯔꯗꯨ ꯃꯨꯒꯣ ꯃꯒꯣ ꯂ ꯒ ꯅꯠꯇ ꯅꯠꯇ ꯆꯨꯝ꯭ꯔꯥ ꯆꯨꯝꯃꯦꯗ
ꯑꯩ ꯃꯤꯁꯦꯁ ꯇꯧꯕ ꯋꯥꯆꯗ
ꯇꯧꯈ꯭ꯔꯦꯗ
ꯑꯣ
ꯑꯗꯨ ꯇꯧꯔꯝꯃꯣ ꯑꯗꯨ ꯇꯧꯔꯛꯄꯅꯤꯗ
ꯀꯤꯔꯗꯨ ꯏ ꯁꯤꯗ ꯑꯩꯩꯅ ꯉꯁꯥꯏ ꯐꯣꯇꯣ ꯊꯥꯎꯗꯕ ꯕꯦꯔꯤꯗꯨ ꯐ꯭ꯌꯨꯇꯔ ꯌꯥꯎꯗ
ꯎꯝ
ꯑꯗꯨꯃ ꯎꯈ꯭ꯔꯕ ꯅꯪ ꯏꯁꯠ ꯂꯩꯕ ꯑꯗꯨꯃ
ꯏ ꯃ ꯅꯅꯥꯥꯟ ꯗꯦꯜꯂꯤ ꯂꯩꯦꯒꯥꯟꯗꯤ ꯏꯗ ꯃ ꯇꯦꯁ ꯇꯕꯗ ꯃ
ꯑꯗꯨꯍꯅꯣ ꯅꯅꯨꯡ ꯍꯥꯎꯅꯦ ꯌꯥꯝ ꯈꯥꯕ ꯑꯃꯅꯦ ꯕꯦ ꯊꯧꯕꯗꯤ ꯚꯥꯏ ꯑꯗꯨ ꯁꯤꯗꯤ ꯇꯁꯤ ꯊꯧꯕꯗꯤ ꯀꯩꯁꯨ ꯇꯧꯗꯣꯏꯅꯣꯕꯨ
ꯐꯤꯜꯇꯔ ꯌꯥꯎꯕꯅꯤꯅ ꯐꯤꯜꯇꯔꯅ ꯃꯈꯩ ꯑꯦꯞꯖꯣꯔꯞ ꯇꯧꯗꯒꯤꯗꯨꯅ
ꯃꯅꯤꯠꯇ ꯈꯥ ꯈꯥꯎꯗ ꯑꯗꯨ ꯇ ꯀꯁꯨ ꯈꯥꯗ ꯑꯗꯨꯅ ꯍꯦ ꯅꯅꯨꯡꯃꯥꯏꯗꯣ ꯆꯨꯞ ꯆꯨꯞ ꯅ ꯃꯊꯄ ꯑꯗꯨ ꯆꯃꯅ ꯐꯦꯟꯗ ꯑꯣ ꯆꯥꯛꯂꯂꯝ ꯃ ꯀ ꯄꯨꯡ ꯇꯔꯥ ꯉꯥꯏ ꯂꯩ
ꯑꯗꯨꯗꯤ ꯅꯣꯏ ꯕ꯭ꯔꯦꯛꯐꯥꯁ ꯑꯃ ꯀꯩꯁꯨ ꯁꯦꯝꯗꯦ
ꯁꯦꯝꯗ꯭ꯔꯤꯉꯣ ꯍꯣꯏ ꯑꯗꯨꯗꯤ ꯑꯩꯈꯣꯏ ꯃꯁꯥꯅꯤ ꯑꯩꯈꯣꯏ ꯈꯨꯠꯇ ꯑꯩ ꯑꯣꯏꯅ ꯁꯦꯝꯃꯤꯔ ꯁꯤ ꯃꯇꯥꯏꯅꯤꯗꯤ
ꯊꯣꯡꯒꯦꯁꯨ ꯊꯣꯡꯕ ꯌꯥꯏ ꯊꯣꯡꯕ ꯆꯦꯕ ꯑꯗꯨ ꯑꯩꯈꯣꯏꯅ ꯑꯩꯈꯣꯏꯅ ꯁꯥꯏꯠꯗꯨꯨꯃ ꯆꯥꯕ ꯃꯩꯗꯤ ꯑꯩꯈꯣꯏ ꯃꯁꯥꯅ ꯂꯧꯔ ꯊꯝꯗꯕꯅꯤ ꯑꯗꯨꯛꯃꯗꯤ
ꯍꯣꯏ ꯂꯗꯣ
ꯑꯗꯨꯃꯗꯤ ꯑꯩꯈꯣꯏ ꯀꯔꯤ ꯆꯥꯝꯃ ꯕꯤꯁꯀꯨꯠ ꯃꯆꯥꯅꯤꯡꯉꯗꯤ ꯑꯩꯈꯣꯏ ꯃꯁꯥ ꯇꯧ ꯇꯥꯏꯕ
ꯑꯗꯨ ꯃꯣꯏꯒꯤ ꯑꯣꯏꯅ ꯑꯣꯏꯅꯗꯤ ꯐ꯭ꯔꯤ ꯇꯥꯏꯝ ꯆꯨꯀꯣꯨꯛꯥꯛ ꯑꯍꯨꯝꯃꯨꯛ ꯆꯥꯕꯗꯣ
ꯑꯗꯨ ꯑꯣꯏꯏꯇꯥꯔꯁꯨ ꯀꯩꯅꯣꯗ ꯐꯪꯗꯦ ꯋꯥꯏ ꯋꯥꯏ ꯃꯤ ꯃꯤ ꯃꯤ ꯃꯏ ꯋꯥꯏꯒꯨꯝꯕ ꯃꯤꯃꯤ ꯑꯃ
ꯐꯪꯉꯗ
ꯑꯗꯨꯦ ꯑꯗꯨ ꯃꯜꯂꯔ ꯊꯃꯝ
ꯑꯩꯈꯣꯏꯗ ꯇꯂꯣꯞ ꯐꯪꯈꯔ ꯀꯥꯟꯗ ꯃꯈꯥꯏ ꯑꯗꯨꯃꯥꯏꯅ ꯊꯝꯃꯅꯤꯗ ꯃ ꯄꯩꯁꯂꯦꯇ ꯀꯅꯤ ꯂꯩ
ꯑꯗꯨ ꯃꯤ ꯑꯃꯗꯤ ꯂꯁꯤꯟꯗ ꯂꯩꯔꯦ
ꯍꯥ
ꯅꯃ ꯁꯅ ꯁꯥꯅꯤ ꯑꯗꯤ ꯌꯥꯏꯗ ꯀꯔꯤ ꯀ
ꯍ ꯃꯤ ꯄꯨꯂ ꯄꯂꯣꯃꯤꯁꯥꯅ ꯀꯃꯥꯏꯅ ꯇꯧꯒꯅꯤ
ꯃꯤꯌꯥꯅꯤ ꯑꯍꯨꯝ ꯑꯃ ꯏ ꯆꯥꯃꯤ ꯅꯥꯅꯤꯔꯩ ꯂꯣꯏꯔꯦ ꯏꯗ ꯍ
ꯑꯗꯨ ꯑꯗꯨ ꯃꯤ ꯂꯣꯏ ꯆꯥꯕ ꯌꯥꯅꯤꯉꯥꯏ ꯑꯦꯛꯁꯄꯥꯟꯁ ꯀꯨꯏꯅ ꯆꯠꯅꯤꯡꯉꯦ ꯑꯗꯨꯝ ꯑꯗꯨꯝ ꯇꯧꯕ ꯇꯥꯏꯗꯣ ꯃꯤ ꯃꯜ ꯅ ꯂꯧꯔꯗꯤ ꯀꯃꯥꯏꯅ ꯂꯧꯔꯣꯏꯅꯤ
ꯑꯦꯒ꯭ꯔꯤ ꯇꯧꯔꯒ ꯄꯩꯁꯥ ꯂꯧꯊꯣꯛꯕ ꯃꯤ ꯈꯛꯇ ꯆꯥꯅꯤ ꯑꯗꯨ ꯄꯩꯁꯥ ꯂꯧꯊꯣꯛꯕ ꯃꯤꯅ ꯀꯅꯥꯝ ꯄꯤꯖꯔꯅꯤ ꯁꯣꯏꯅ ꯉꯧꯔꯅꯤ ꯅꯅꯨꯡꯉꯥꯏꯅ ꯃꯣꯏ ꯃꯅ ꯏꯆꯥꯅꯤꯗ
ꯑꯦ ꯃꯁꯖꯤꯗ ꯃꯥ ꯊꯧꯧꯕ ꯅꯗꯂ ꯀ ꯃꯁꯁꯤꯅꯤ ꯀꯣꯏꯗ ꯅ ꯕꯣꯟꯟꯕꯤꯇꯥ ꯑꯃ ꯊꯛꯄ ꯑꯃ ꯀꯗꯥ ꯑꯃ ꯆ ꯃꯣꯏ ꯃꯁꯥꯏꯔꯨꯝꯗꯅ ꯂꯣꯏꯅ ꯊꯝꯃꯅꯤꯗ
ꯍ ꯑꯗꯨꯒ ꯃꯣꯏꯅ ꯐꯪꯈꯤꯗꯨꯅ ꯇꯣꯡꯉꯥꯟ ꯑꯗꯨꯝ ꯀꯆꯟ ꯑꯗꯨꯝ ꯊꯝꯍꯧꯕꯗꯨ ꯑꯣꯏꯅ ꯐꯩꯗꯨꯗꯤꯀꯣ
ꯎꯝ
ꯌꯦꯉ ꯇ ꯆꯗ ꯎꯕ ꯑ
ꯑꯣꯏꯔꯤꯗꯧꯕ
ꯀꯈꯣꯏꯕ ꯅꯪ ꯒ꯭ꯔꯨꯞ ꯆꯥꯊꯣꯛꯑꯒ ꯃꯁꯤꯗ
ꯗꯗꯤ ꯌꯦꯗꯤ
ꯀꯔꯤꯗ ꯃꯣꯏꯗꯤ ꯌꯦꯉ ꯅꯥꯟ ꯇꯧꯔ ꯌꯦꯉ ꯆꯗ
ꯑꯗꯨꯃꯥꯏꯅ ꯆꯥꯎ ꯆꯥꯎꯅ ꯇꯔꯦ ꯐꯪ ꯅꯨꯡꯉꯥꯏ ꯥꯏꯗꯤꯗꯥꯗꯤ ꯃꯆꯦꯠ ꯃꯆꯦ ꯉꯥꯛꯇ ꯐꯪꯉ ꯑꯩꯗꯤ
ꯅꯨꯡꯉꯥꯏꯔꯦꯗꯣ ꯑꯗꯨꯣꯟꯕꯗꯦ
ꯏꯅꯅ
ꯑꯅ ꯁꯤ ꯂ ꯂꯩꯖ ꯄ꯭ꯂꯁ ꯑꯄ꯭ꯂꯣꯏꯦꯟ ꯐꯥꯏ ꯄꯅꯤ
ꯀꯔꯣꯏ ꯇ꯭ꯋꯦꯟꯇꯤ ꯐꯣꯔꯁ ꯁꯚꯦꯟ ꯃꯦꯁꯦꯖꯗꯣ ꯂꯥꯛꯈ꯭ꯔ ꯂꯩꯅ
ꯃ ꯑꯗꯨꯝ ꯇꯧꯂꯔ ꯑꯗꯨ ꯃꯗꯨꯅꯤ ꯑꯩꯈꯣꯏ ꯗꯤꯗꯤꯕꯨꯅꯦ ꯇꯧꯒꯦ ꯌꯥꯗꯦ ꯊꯕꯛ ꯁꯨꯔꯨꯔꯦꯅꯤꯅ ꯍꯔꯤꯃꯅꯥꯛ ꯈꯅꯦ ꯋꯥꯏ ꯇꯨꯝꯈꯅꯤ ꯇꯧ ꯐꯪꯗꯦ ꯑꯗꯨ ꯃꯦꯁꯦꯁ ꯀꯥꯟ ꯇꯧꯅꯦ ꯑ ꯅꯄꯤ ꯀꯧꯁꯨ ꯇꯧꯕ ꯌꯥꯕꯅꯦ ꯑꯗꯨꯕꯨ ꯇꯧꯔꯁꯨ ꯋꯥꯔꯤ ꯈꯨꯝꯒ ꯂꯩꯇꯦꯅꯦꯁꯨ ꯕꯤꯠꯁꯤ ꯑꯗꯨꯒꯤ
ꯍꯔꯦ ꯑꯇꯩ ꯀꯔꯤꯁꯨ ꯈꯨꯝꯅꯤꯡꯉꯥꯏ ꯂꯩ ꯎ ꯀꯔꯤꯁꯨ ꯈꯨꯅꯤꯡꯉꯥꯏ ꯂꯩꯇꯦꯕꯩ ꯇꯧꯗꯕꯅꯤꯗꯁꯨ
ꯑꯣꯏꯗꯕ ꯃꯉꯥꯡꯒꯤꯦꯗꯤ ꯍ ꯅꯣꯡꯃ ꯑꯃꯗ ꯑꯣꯏꯗꯤ ꯀꯩꯁ ꯀꯥꯏꯗꯦ ꯁꯤ ꯌꯥꯗꯕꯅꯤꯅꯦ
ꯑꯩꯈꯣꯏꯒꯨꯝꯅ ꯑꯗꯨꯝ ꯀ꯭ꯂꯣꯁ ꯇꯧꯔꯒ ꯅꯍꯥꯟꯗꯤ ꯀ꯭ꯂꯣꯁ ꯇꯧꯔꯒ ꯑꯗꯨꯝ ꯂꯩꯔ ꯑꯗꯨ ꯋꯥꯔꯤ ꯑꯃ ꯑꯃ ꯑꯗꯨꯝ ꯁꯥꯕ ꯌꯥꯏ ꯑꯗꯨ ꯀꯔꯤꯁꯨ ꯃꯣꯏ ꯀꯔꯤꯁꯨ ꯈꯪꯗ꯭ꯔꯒ ꯀꯔꯤꯁꯨ ꯋꯥꯔꯤ ꯁꯥꯥꯏꯒꯦꯔꯥ ꯀꯔꯤ ꯀꯣꯏꯁꯟꯁꯨ ꯍꯪꯒꯦꯔꯥꯗ ꯃꯣꯏ
ꯅꯃꯨꯈꯣꯏ ꯅꯃꯈꯣꯏ ꯐꯤꯜꯂꯤꯒꯁꯨ ꯍꯥꯏꯌꯦꯗꯨ ꯑꯩꯈꯣꯏ ꯑꯃꯨꯛ ꯌꯥꯅꯤꯉꯥꯏ
ꯐ ꯂꯩ ꯃ ꯀꯅꯥ ꯂꯩꯇꯗꯔ ꯀꯔꯦ ꯑꯜꯂꯨ ꯑꯣꯏꯦꯔꯦ ꯉ ꯈꯥꯟ ꯍꯣꯏꯔꯦ ꯃꯍꯣꯏ ꯀꯗꯤ
ꯉꯝꯃꯣꯏꯗꯔ ꯀꯅꯒ ꯃꯇꯝ ꯐꯪꯗꯕ ꯃꯤ ꯉꯥꯛꯇꯅꯤꯗ
ꯌꯥꯝ ꯃ ꯃꯤꯜ ꯂꯩꯛꯗꯤ ꯌꯥꯝ ꯃꯤꯜꯂ ꯑꯩꯈꯣꯏꯁꯨ ꯄꯨꯣꯁꯤꯠ ꯆꯥꯅꯤꯡꯉꯥꯏꯒ ꯑꯩꯈꯣꯏ ꯂꯣꯏꯈ꯭ꯔꯕ ꯀꯥꯟꯗ ꯃꯣꯏꯅ ꯑꯃꯨꯛ ꯌꯥꯅꯤ ꯃꯣꯏꯅ ꯇꯧꯕꯗꯤ ꯑꯃꯨꯛ ꯌꯥꯅꯤꯕ
ꯑꯗꯨꯩꯅꯣ ꯍꯥꯏꯅꯤꯗꯦ
ꯑꯁ ꯄꯨꯡ ꯅꯥꯏꯟ ꯄꯨꯡ ꯇꯔꯥꯃꯥꯏ ꯐꯪꯈꯤꯔꯒꯣ ꯕꯥꯁꯁꯦ
ꯍꯥꯏꯗꯤ ꯅꯨꯪꯗꯥꯡꯒꯤꯔꯣ
ꯍꯣꯏ
ꯐꯪꯗꯣꯏ ꯃꯜꯂꯤꯗ ꯕꯁꯇꯤ ꯇꯣꯏꯟꯇꯤ ꯐꯣꯔ ꯍꯧꯔ ꯅꯦ ꯑꯗꯨꯝ ꯁ꯭ꯤꯡ ꯑꯦ ꯁꯂꯤꯞꯄꯤꯡ ꯕꯥꯁꯀꯨꯝꯕꯅꯤ ꯀꯔꯤ ꯀꯔꯤ ꯐꯪꯉꯣꯏꯅꯣ ꯅꯪ ꯇꯨꯝꯅꯤꯡꯉꯥꯏꯁꯤꯦ
ꯍꯧꯖꯤꯛ ꯍꯧꯖꯤꯛ ꯍꯧꯖꯤꯛ ꯕꯨꯀꯤꯟ ꯇꯧꯔꯣꯒꯣ ꯍꯧꯖꯤꯛ ꯍꯧꯖꯤꯛ ꯆꯠꯅꯤꯡꯉꯥꯏ ꯃꯗ ꯐꯪꯒ꯭ꯔꯅꯤꯗ ꯑꯦꯗꯚꯟꯁ ꯕꯨꯀꯤꯡ ꯅꯠꯇ꯭ꯔꯕꯤꯗꯦ
ꯑ ꯅꯪꯉꯣ ꯍꯥꯟꯅ ꯑꯗꯨꯗꯤ ꯌꯥꯎꯈꯤꯕꯈꯤꯕꯅ ꯍꯥꯟꯅ ꯍꯥꯏꯅꯤ ꯍꯥꯏꯅ ꯃꯥꯜꯂ ꯅꯪ ꯌꯧꯕ ꯃꯇꯝꯗꯨ ꯇꯥꯏꯃꯤꯡꯗꯨꯅꯨꯀꯣ ꯑꯗꯨꯣ ꯑꯗꯨꯗꯤ ꯍꯥꯏꯔꯛꯀꯗꯧ ꯃꯥꯜꯂ ꯍꯪꯉꯨꯏꯦ ꯃꯥ
ꯃꯀꯣꯏ ꯍꯦꯟꯅ ꯍꯦꯟꯅ ꯀꯟꯅ ꯅꯣꯡ ꯆꯨꯨꯔꯦ ꯍꯦꯟꯅ ꯍꯦꯟꯅ ꯗꯤꯂꯦ ꯇꯧꯅꯦ ꯐ꯭ꯂꯥꯏꯠ ꯕꯥꯥꯏ
ꯑꯗꯨꯃꯥꯏꯅ ꯇꯧꯕꯣꯏ
ꯅꯣꯡ ꯆꯨꯔꯒ ꯋꯦꯗꯔ ꯌꯥꯗ꯭ꯔꯗꯤ ꯐ꯭ꯂꯥꯏꯠ ꯀꯃꯥꯏꯅ ꯆꯒꯦꯔꯅꯣ
ꯑ
ꯑꯁꯤꯗꯒꯤ ꯊꯣꯛꯄꯗꯨꯗꯤ ꯊꯣꯛꯄꯗ ꯉꯇꯅꯦꯕ ꯂꯥꯏꯛ ꯋꯥꯟ ꯑꯥꯋꯥꯔ ꯖꯔꯅꯤ ꯑꯃꯗꯤ ꯅꯣꯡ ꯆꯨꯕ ꯑꯗꯨꯝ ꯐꯦꯁ ꯇꯧꯅꯤ ꯑꯗꯨꯕꯨ ꯅꯣꯡ ꯆꯨꯕꯒꯤ ꯑꯦꯔꯤꯌꯥꯗꯒꯤ ꯇꯣꯛꯈ꯭ꯔꯦꯗꯤ ꯗꯦꯜꯂꯤꯋꯥꯗꯤ ꯁꯥꯗꯦꯅ ꯅꯍꯥꯟ ꯅꯣꯪꯆꯨꯏꯗꯅ ꯑꯗꯨꯗꯨ ꯗꯨꯕꯥꯏꯒꯤ ꯃꯅꯥꯒꯨꯝꯕ ꯂꯥꯛꯈ꯭ꯔꯗꯤ ꯋꯦꯗꯔꯗꯤ ꯑꯗꯨꯝ ꯀ꯭ꯂꯤꯌꯥꯔ ꯑꯣꯏꯔꯅꯦꯕ
ꯀꯟ ꯀꯟ ꯆꯨꯗ꯭ꯔꯤ ꯌꯥꯔꯤ ꯆ ꯑꯗꯨꯝ ꯆꯀꯅꯤꯅꯀꯣ ꯀꯟ ꯆꯨꯗ꯭ꯔ ꯌꯥꯗꯦ ꯋꯥꯅꯤꯅꯀꯣ
ꯀꯟꯅꯣ ꯆꯨꯕ ꯑꯗꯨꯣ ꯅꯨꯡꯁꯤꯠ ꯃꯨꯝ ꯀꯜꯂꯗꯤ ꯃꯆꯥꯄꯗ ꯀꯔꯤꯒꯤꯔꯥ ꯃꯣꯏꯒꯤ ꯔꯥꯗꯔ ꯑꯃ ꯀꯣꯏꯕ ꯑꯗꯨꯒ ꯀꯔꯤ ꯀꯔꯤ ꯎꯝ ꯃꯦꯜ ꯐꯪꯁꯟ ꯑꯃ ꯇꯧꯕ ꯆꯥꯟꯖꯦꯁ ꯌꯥꯝ ꯂꯩꯌꯦꯕꯀꯣ
ꯑꯥ
ꯋꯦꯗꯔ ꯀꯟꯗꯤꯁꯟ ꯌꯥꯗ꯭ꯔꯗꯤ ꯑꯗꯨꯅꯤꯗ
ꯆꯂꯣ
ꯑꯣ ꯑꯃꯛꯇꯒꯤ ꯃꯤ ꯀꯌꯥꯃꯨ ꯕ꯭ꯔꯣꯠ ꯕꯣꯠ ꯇꯧꯔ ꯆꯠꯄꯅꯤ ꯑꯗꯨꯣ ꯃꯤ ꯇꯨ ꯍꯟꯗ꯭ꯔꯦꯠ ꯄ꯭ꯂꯁꯁꯤ ꯄꯨꯔꯒ ꯆꯠꯀꯅꯤ ꯀꯗꯥꯗꯤ ꯔꯦꯁꯣꯟꯕ
ꯖꯔꯒꯗ ꯀꯩꯁꯨ ꯇꯧꯔꯦꯅ ꯑꯗꯨꯝ ꯃꯗꯤꯕꯨꯨꯔ
ꯇ꯭ꯔꯦꯟꯁꯨ ꯍꯥꯏꯕ ꯆ ꯉꯝꯗꯦ ꯂꯝꯒꯤꯁꯨ ꯌꯥꯝ ꯎꯏꯦꯗꯅ ꯂꯝꯕꯤꯗ ꯐ꯭ꯂꯥꯠ ꯄꯨꯔꯥꯂꯥꯛꯈ꯭ꯔꯕꯣ ꯎ
ꯆꯈꯗ
ꯍꯥꯏꯅꯦ ꯅꯍꯟꯃꯨ ꯊꯕꯔ ꯁꯨꯏꯗꯣ
ꯎꯝ
ꯑꯩ ꯒ꯭ꯔꯨꯞꯇ ꯍꯧꯖꯤꯛꯐꯥꯎꯖꯤ ꯂꯩꯔꯕ ꯑꯗꯨ ꯃꯦꯁꯦꯁ ꯒ꯭ꯔꯨꯞꯇ ꯕꯤꯗꯤꯑꯣ ꯊꯥꯔꯛ ꯄꯅꯤꯗ ꯑꯩ ꯏ ꯃꯔꯣꯏ ꯅꯨꯄꯥꯃ ꯃꯥꯩ ꯌꯥꯝ ꯐꯥꯔꯠꯧꯔ ꯂꯩꯕꯅꯦꯕ ꯃꯣꯏꯒꯤ ꯇ꯭ꯔꯦꯟ ꯖꯣꯔꯅꯤꯗꯨ ꯋꯥꯟ ꯑꯦꯟ ꯍꯥꯐ ꯑꯋꯥꯔ ꯑꯃ ꯄꯥꯏꯕꯅꯦꯕ ꯑꯁꯤꯗ ꯂꯥꯛꯑꯒ ꯊꯕꯛ ꯇꯧꯅꯤꯡꯉꯦ ꯑꯗꯣ ꯑꯗꯨꯃꯣꯏ ꯇ꯭ꯔꯦꯟ ꯁꯇꯦꯁꯟꯒꯤ ꯊꯔ ꯏ ꯄꯣ ꯐ꯭ꯂꯅꯤ ꯏꯁꯤꯡꯅꯠꯇꯅꯦ ꯃꯥ ꯊꯕꯛ ꯂꯥꯛꯄꯥꯡ ꯉꯥꯡꯒꯦꯗ ꯃꯜꯗꯦ
ꯎ ꯍ
ꯄꯤꯛꯅꯤ ꯀꯁꯦ ꯃꯁꯤ ꯊ ꯋꯥ ꯈꯥꯎꯗꯗ ꯈꯜꯂꯒ ꯑ
ꯃꯣꯏꯅ ꯑꯃꯨꯛ ꯎꯄꯥꯏ ꯂꯩꯇꯕꯁꯨ ꯑꯗꯨꯝ ꯃꯈꯣꯏ ꯍꯏꯗꯁꯨ ꯑꯥꯎꯠꯂꯦꯠꯇꯤ ꯂꯩꯌꯦꯕꯒ ꯃꯈꯣꯏꯅ ꯖꯒꯥꯋꯥꯣꯏꯗ ꯑꯗꯨ ꯁꯦꯂꯔꯤ ꯌꯥꯝ ꯄꯤꯌꯦꯕ ꯃꯣꯏꯍꯣꯏꯗ
ꯎ
ꯍꯧꯖꯤꯛ ꯀꯔꯟꯂꯤ ꯑꯁꯤꯗ ꯁꯨꯕꯗꯨꯅ ꯑꯥꯎꯠꯂꯦꯟ ꯃꯈꯥꯏꯗ ꯑꯁꯤꯅ ꯑꯩꯈꯣꯏꯗꯤ ꯁꯦꯂꯔꯤ ꯌꯥꯝꯃꯦꯕ ꯍꯧꯖꯤꯛ ꯑꯩꯅ ꯁꯨꯕ ꯖꯒꯥꯠꯗꯨꯅ ꯑꯗ ꯃ ꯄꯥꯏ ꯂꯩ ꯊꯔꯁꯨ
ꯅꯪ ꯃꯥꯗꯤ ꯌꯥꯔ ꯍꯣ
ꯑ
ꯃ ꯄꯩꯁꯥ ꯊꯣꯛ ꯀꯅꯤꯒ
ꯑꯗꯨꯗ ꯃꯣꯏ ꯃꯦꯟꯇꯦꯅꯦꯟꯁꯇ ꯂꯩꯔꯦ ꯍꯧꯖꯤꯛ ꯐꯁꯨ ꯁꯦꯝꯕ ꯂꯣꯏꯗꯔꯦ ꯍꯧꯖꯤꯛꯨ
ꯌꯥ ꯇ꯭ꯔꯤꯁꯨ ꯄꯁꯨ
ꯍꯣꯏꯣꯏ ꯃꯦꯟꯇꯦꯟꯦꯟꯁ ꯁꯦꯃ ꯂꯩꯒ ꯑꯦꯀꯣꯝꯗꯤ ꯃꯈꯥꯏ ꯃꯔꯆ ꯇꯧꯈ꯭ꯔꯦ ꯑꯩꯅ ꯊ꯭ꯔꯤ ꯀꯝꯄꯅꯤꯁꯇ ꯁꯨꯕꯩꯗ ꯃꯈꯩ ꯑꯃꯗ ꯀꯣꯝꯕꯥꯏꯟ ꯇꯧꯈ꯭ꯔꯦ ꯉꯔꯥꯡ
ꯎꯝ ꯁꯗ ꯀꯅꯥꯒꯔꯣ
ꯑ ꯇꯁ ꯋꯤꯠꯗ꯭ꯔꯣꯜ ꯇꯧꯕꯗꯨ ꯌꯥꯗꯕꯅꯤ ꯇꯗꯖꯤ ꯈꯔ ꯐꯥꯏꯚ ꯄꯣꯏꯟ ꯐꯥꯏꯚꯅꯠꯇ ꯂꯩꯗ
ꯀꯅꯥꯗꯤ ꯀꯨꯅꯥꯒ꯭ꯔꯣ ꯑꯒꯗ ꯑꯥ
ꯈꯪꯗꯅꯤ ꯏꯟꯁꯥꯡ ꯅꯥꯄꯤ ꯑꯃ ꯑꯃ ꯑꯃ ꯂꯧꯒꯗꯕ ꯂꯨꯄꯥ ꯆ ꯆꯊꯔ ꯑꯗꯨꯗꯒꯤꯗꯒꯤꯗꯤ ꯑꯃꯗꯨ ꯂꯕ ꯍ ꯃꯃ ꯐꯚ ꯍꯟ꯭ꯔꯦꯠꯇ
ꯎꯝ ꯑꯩ ꯀꯟꯇꯦꯛ ꯇꯧꯕꯤꯔꯣ ꯅꯅꯦꯁꯔ ꯏꯚꯤꯅꯤꯡꯗ ꯊꯦꯡꯅ ꯌꯧꯔꯗꯤ ꯌꯥꯒ꯭ꯔꯥꯅ ꯍꯪꯕꯅꯦ ꯃꯥꯏꯅꯦꯕꯨ ꯌꯥꯏ ꯍꯣꯏ ꯍꯥꯏꯕ ꯑꯦꯝ ꯄꯠꯇꯁꯨ ꯑꯗꯨꯁꯨ ꯂꯩꯇꯦꯕꯀꯣ ꯋꯥꯟ ꯑꯋꯥꯔ ꯏꯁꯇꯦꯁꯟꯅꯦ ꯑꯗꯨꯒꯤ ꯑꯃ ꯅꯪ ꯑꯣꯏꯅ ꯀꯟꯇꯦꯛ ꯇꯧꯈ꯭ꯔꯅꯣ ꯑꯩꯉꯣꯟ ꯅꯝꯕꯔ ꯄꯦꯛꯛꯄ ꯑꯣꯏꯅ ꯑꯗꯨꯒꯤ ꯀꯟꯇꯦꯛ ꯇꯧꯕꯤꯈ꯭ꯔ ꯑꯩꯅ
ꯑ ꯏ ꯌꯥꯅꯤꯔ ꯌꯥꯅꯤ ꯍꯥꯏꯔ ꯅꯨꯡꯗꯥꯡ ꯄꯨꯡ ꯇꯔꯥ ꯃꯈꯥꯎꯗꯤ ꯌꯥꯗꯧ ꯃꯥꯜꯂꯦ
ꯐꯔꯤꯖꯒꯥꯒꯗ ꯂꯩ ꯃꯤꯔꯣ ꯀꯤꯁꯟꯒꯗꯔ
ꯍꯥ
ꯁꯪꯒꯗꯔ
ꯅ ꯃꯣꯏꯅꯤ ꯑꯗꯨꯝ ꯀꯥꯏ ꯄꯄꯤ ꯑꯗꯨꯝ ꯄꯅꯤ
ꯃꯣꯏꯅ ꯃꯣꯏꯅ ꯂꯥꯛꯀꯗꯕ ꯉꯣ
ꯍꯣꯏ ꯂꯥꯛꯄ ꯌꯥ ꯃꯥ ꯂ ꯂꯥꯛꯄ ꯃ ꯗꯗꯤꯂꯤꯚꯔꯤ ꯆꯥꯖ ꯂ ꯂꯧꯅꯤ ꯅꯃꯣ
ꯌꯥꯔꯦ ꯃꯣꯏꯕꯤꯗꯨ ꯀꯤꯁꯟꯒꯔ ꯂꯥꯍꯝꯕꯝ ꯐꯥꯏꯅ ꯍꯥꯏꯗꯨꯗ ꯈꯔ ꯄꯣꯠ ꯂꯧꯒꯗꯕꯅꯤꯅꯪ
ꯍꯧꯏ ꯆꯠꯂꯒꯦꯕꯅ ꯑꯣꯏ ꯀꯆꯟ ꯈꯔ ꯅꯅꯥ ꯀ ꯃꯥꯜ ꯃꯣꯏ ꯗꯋꯥ ꯂꯩ ꯑꯩ ꯁ ꯑꯗꯨꯗ ꯃ ꯂꯩꯅꯦ
ꯀꯤꯁꯟꯒꯔꯅ ꯇꯧꯔꯤ ꯖꯒꯥ ꯇꯔꯤ ꯅ ꯗꯨꯀꯥꯟ ꯌꯥꯝ ꯂꯩꯕ ꯖꯒꯥ ꯂꯩꯇꯣꯏꯅꯦꯚꯥꯏ
ꯎꯝ ꯁꯤꯤꯟꯊ ꯅꯥꯄꯤ ꯃꯍꯩ ꯌꯥꯝ ꯇꯥꯡ ꯇꯅꯠꯇ꯭ꯔꯣ ꯋꯥꯀꯤꯁꯟ ꯑꯣꯏꯔꯁꯨ
ꯇꯥꯉꯅꯗ ꯅꯄꯤ ꯃꯗꯨ
ꯇꯥꯡꯕꯒꯨꯝ ꯇꯣꯏꯇꯪ ꯈꯪꯗꯣꯏ ꯃꯣꯏꯁꯨ ꯑꯥꯗꯤ ꯃꯅꯤꯄꯨꯔꯗꯤꯂꯄꯇ꯭ꯔꯣꯄꯅꯤꯅ
ꯑ
ꯍꯣꯇꯦꯜ ꯄꯣꯠ ꯍ ꯍꯥꯏ ꯐꯀꯤꯔꯣ ꯇ
ꯑ
ꯃꯣꯏꯁꯨ ꯐ꯭ꯂꯥꯏꯗꯦ ꯄꯨꯛꯅꯤꯅꯦ ꯆꯥꯔꯖ ꯂꯧꯕ ꯃꯣꯏꯁꯨ ꯃꯃꯟ ꯐꯥꯡꯕꯅꯦꯕ
ꯒꯤꯇꯅ ꯃꯅꯤ ꯃꯅꯤꯄꯨꯔꯗꯒꯤ ꯗ ꯂꯩꯕ ꯇꯤ ꯄꯤ ꯇꯧꯈ꯭ꯔꯦꯟꯅ
ꯁꯃꯗꯨꯁꯀꯣꯏꯁꯤꯃꯅ ꯑ ꯊꯥꯕ ꯌꯥꯗ꯭ꯔꯦꯀꯣ ꯁꯤꯗ ꯐꯥꯎ ꯅꯨꯡꯉꯥꯏꯅꯤ ꯀꯃꯥꯏꯅ ꯇꯧꯔꯤ ꯑꯩꯛꯈꯣꯏ ꯑꯗꯨꯝ ꯊꯥꯍꯟꯕꯤꯕ ꯌꯥꯏꯕ ꯑꯍ ꯑꯍ ꯃꯣꯏꯁꯨ ꯌꯦꯡꯒꯦ ꯍꯥꯏ ꯌꯥꯔꯦ ꯇꯧꯕꯤꯒꯦ ꯍꯥꯏꯔꯦ ꯁꯇꯔ ꯂꯩꯕꯗ ꯆꯩꯩꯁꯨꯝꯕ ꯈꯔ ꯊꯥꯕ ꯁꯥ ꯍꯥꯏꯔꯒ ꯑꯍ ꯑꯍ ꯏꯗꯤ ꯅꯅꯥ ꯑꯍ ꯑꯍ ꯄꯇꯣꯂꯕꯖꯗ ꯀꯗꯣꯂꯦ ꯄꯨꯖꯗ
ꯑꯔꯦꯕ
ꯄꯤ ꯇꯕꯨ ꯂ ꯂꯩꯕ꯭ꯔꯧꯁꯤꯗꯤ
ꯗꯔꯖ ꯂ ꯏꯠꯇꯣꯅ ꯐ ꯆꯃ ꯆꯦ
ꯁ ꯆꯂꯝ ꯆꯂꯣ ꯃꯤꯒꯤ ꯂꯣꯁ ꯈꯪꯗꯦ ꯍ ꯏꯟ ꯇꯔ ꯃꯥꯎꯗꯦ ꯍꯅꯤꯡ ꯄꯨꯡ ꯇꯔꯥ ꯃꯥ ꯇꯥꯕꯨ ꯔꯝ ꯀꯅꯦ
ꯎꯝ
ꯁꯅꯥꯗꯔ
ꯇꯨꯡ ꯀꯌꯥ ꯇꯨ ꯃꯥꯉꯥꯡꯒꯦ
ꯎ ꯉꯁꯥꯏꯕꯤꯍꯔꯗꯨꯗꯤ
ꯈꯨꯁ ꯀꯥꯗꯦ ꯈꯨꯁ ꯀꯥꯗꯦ ꯇꯨꯃ
ꯋꯥꯟ ꯑꯗꯨ